ꯇꯥꯏꯀꯣ
ꯍꯧꯖꯤꯛꯀꯤꯗꯣ ꯑꯩ ꯌꯨꯝ ꯍꯟꯅꯤꯡꯕꯀꯣ ꯑꯗꯨꯒꯤ ꯊꯣꯛꯄ
ꯆꯥꯛ ꯌꯦꯟꯁꯥꯡ ꯊꯣꯡꯕ ꯂꯣꯏꯔꯕꯣ
ꯑꯦꯁ ꯆꯒꯥꯒꯦ ꯍꯥꯏ
ꯑꯥ
ꯉ ꯌꯥꯦ ꯔꯦꯔ
ꯃꯣꯏ ꯑꯅꯤꯁꯦ ꯊꯣꯡꯕ ꯍꯧꯗ꯭ꯔꯤꯌꯦ ꯑꯩꯗꯤ ꯆꯥꯛ ꯂꯥꯡꯈ꯭ꯔꯦ
ꯂꯣꯏꯔꯦ
ꯃꯣꯏꯅꯤꯁꯦ
ꯔꯦ ꯌꯥ ꯀꯗ ꯍꯣꯏ ꯏꯁꯥꯁꯦ ꯌꯥꯝ ꯅꯨꯡꯉꯥꯏꯖꯔꯣꯏ
ꯍꯨ ꯍꯨ ꯍꯨ ꯍꯨ
ꯑꯥꯏ ꯑꯗꯨ ꯍꯥꯏꯒꯥ ꯑꯁ ꯅꯒ ꯃꯄꯥꯜꯒꯤ ꯁꯦꯀꯦꯟ ꯍꯦꯟꯒꯤꯗꯣ
ꯑꯥ ꯑꯥ ꯑꯗꯨꯁꯨ ꯌꯥꯏꯌꯦꯅ ꯑ ꯀꯩꯅꯣ ꯃꯃꯜ ꯇꯥꯡꯗꯕꯤꯗ
ꯍꯣꯏ ꯉꯁꯤ ꯁꯟꯗꯦ ꯑꯣꯏꯕꯅꯤꯅ ꯑꯩ ꯈꯪꯉꯦ ꯈꯪꯉꯦ ꯉꯁꯤ ꯁꯟꯗꯦ ꯃꯥꯔꯀꯦꯠ ꯑꯣꯏꯕ ꯕꯅꯤꯅꯀꯣ
ꯑꯥ
ꯌꯥꯝꯗꯤ ꯂꯩꯇꯕꯤ ꯍꯥꯏꯕꯗꯤ ꯌꯥꯝꯅꯗꯤ ꯄꯩꯁꯥ ꯏꯅꯥꯎꯗꯦ ꯑꯗꯨ ꯑꯣꯏꯔꯁꯨ ꯑꯃ ꯑꯅꯤ ꯈꯛꯇꯀꯣ ꯍꯥꯏꯗꯤ ꯂꯨꯄꯥ ꯌꯥꯡꯈꯩ ꯑ ꯀ ꯃꯃꯜ ꯍꯂꯗꯣ
ꯑꯥ ꯅꯍꯥꯟꯗꯤ ꯌꯥꯡꯈꯩꯒꯤ ꯑꯅꯤ ꯅꯤ ꯑꯍꯣ ꯑꯣ ꯍꯥꯏ
ꯍꯣꯏ ꯇꯔꯥ ꯇꯔꯥ ꯀꯨꯟ ꯀꯨꯟ ꯍꯥꯏꯔꯒꯀꯣ ꯂꯥꯎꯔ ꯂꯩꯕꯗꯣ ꯍꯟꯗꯛꯇꯤ ꯇꯥꯗ꯭ꯔꯦ ꯍꯣꯏ ꯄꯥꯛꯇ ꯇꯥꯗ꯭ꯔꯦ ꯑꯗꯨ ꯁꯟꯗꯦ ꯃꯥꯔꯀꯦꯠꯁꯨ ꯈꯪꯅꯤꯅꯦ ꯁꯟꯗꯦ ꯃꯥꯔꯀꯦꯠ ꯐꯖꯕꯁꯨ ꯀꯩ ꯍꯥꯏꯗꯔ ꯗ꯭ꯔꯦꯁꯥꯛꯦ
ꯎꯝ ꯑꯗꯨꯗꯤ ꯑ ꯀꯩꯅꯣ ꯑꯗꯨꯝ ꯀꯣꯏꯕ ꯑꯣꯏꯅ ꯑꯗꯨꯝ ꯆꯠꯁꯦ ꯉꯟꯅ ꯈꯔ ꯉꯟꯅ
ꯎꯝꯂ ꯆ ꯃ ꯀꯦꯗꯂ ꯑꯗꯨꯗ ꯆꯂꯁꯤꯔ
ꯎꯝ
ꯋꯥꯈꯥꯎ ꯇꯥꯅ
ꯎꯝ
ꯃꯥ ꯁꯤ
ꯀꯥꯏꯗꯒꯤ ꯉꯔꯥꯡꯒꯤ ꯉꯔꯥꯡ ꯑꯩꯈꯣꯏꯅꯤ ꯌꯦꯡꯕ ꯃꯐꯝꯗꯨꯗꯤ ꯂꯣꯏꯔꯦꯍꯦ
ꯃꯥꯏꯒ ꯂꯥꯎꯔꯗꯨꯅ ꯁꯤꯅ ꯊꯝꯅ ꯁꯤꯑ ꯑꯗ ꯁ꯭ꯀꯜꯁꯨ ꯈꯔ ꯂꯧꯋꯥꯏ ꯇꯥꯕ ꯃꯥꯂꯤꯀꯣ ꯑ ꯂꯥꯛꯇ ꯍꯔ ꯍ
ꯊꯕꯛ ꯇꯧꯔ ꯂꯩꯕ꯭ꯔꯣ ꯍꯧꯖꯤꯛ
ꯍꯂꯣ ꯍꯔ ꯍꯥꯏꯔꯤ ꯃꯣꯏ ꯀꯁ ꯄꯣ
ꯑꯁ ꯑꯃꯨꯛ ꯀꯕ꯭ꯔꯒ ꯂꯩꯌꯦꯅꯦ ꯑꯃꯗꯤ
ꯑꯃꯗꯤ ꯇꯔ ꯁꯥꯔꯒꯤꯇꯥꯔ ꯄꯥꯏꯔꯒ ꯏꯁꯩ ꯁꯥꯔꯒ ꯑꯃꯨꯛ ꯔꯛꯑꯒꯦ ꯂꯩꯔꯦ
ꯊꯣꯡꯉ ꯃꯥꯟꯗ꯭ꯔꯦ ꯉꯥꯏ ꯉꯥꯏꯌꯣ ꯇꯥꯔ ꯏꯁꯤꯡ ꯈꯛꯇ ꯊꯥꯔꯒ ꯍꯥ ꯍꯥ ꯍꯥ ꯍꯥ ꯎꯄꯥꯏ ꯂꯩꯇ꯭ꯔꯦ
ꯌ ꯀꯪꯕꯗ ꯍꯦꯟꯅ ꯀꯪꯕꯅꯦ
ꯐꯁ ꯍꯥ ꯐꯥꯁꯇꯤꯡ ꯇꯧꯕ ꯃꯥꯂꯦ
ꯁꯟꯗꯦ ꯑꯣꯏꯕꯒꯤ ꯃꯣꯏꯁꯦ ꯇꯥ ꯇꯗ ꯐ ꯍꯥꯏ ꯍ
ꯑꯥꯃꯗꯤ ꯆꯀ꯭ꯔꯥꯒ ꯂꯩꯔꯦꯅ ꯆꯥꯛꯂꯒ ꯂꯩ ꯍꯥꯏꯕ ꯅꯨꯄꯤꯗꯨꯗꯤ ꯂꯣꯏꯔꯝꯃꯦ
ꯉꯜꯂꯤꯀꯣ ꯉꯁꯤꯁꯦ
ꯍꯣꯏ ꯍꯇ ꯍꯥꯏꯗꯤꯁꯤꯦ ꯋꯥ ꯁꯃꯥꯏ ꯆꯦ ꯁꯃꯥꯏꯅꯦ ꯇꯦ ꯄꯆ
ꯊꯕꯛ ꯂꯩꯕꯒꯤꯔ ꯃꯥꯗꯣ
ꯃꯥꯁꯦ ꯃꯔꯝꯗꯤ ꯍꯥꯏꯕꯤ ꯐ꯭ꯔꯕꯅꯤꯅꯥꯛ ꯆꯤꯔꯥꯎꯆꯤꯡ ꯀꯥꯁꯤ ꯍꯥꯏꯅ ꯊꯣꯛꯑꯦ ꯍꯥꯏꯕꯅꯤ ꯍꯂꯣ
ꯑꯣꯏꯌꯦꯗꯤ ꯍꯥꯏꯕꯅꯦ ꯑꯗꯨꯕꯨ ꯅꯪ ꯃꯥ ꯑꯃꯨꯛ ꯀꯣꯜ ꯇꯧꯔꯛꯀꯅꯤ ꯍꯥꯏꯔ ꯇꯧꯁꯨ ꯇꯧꯔꯛꯇꯦ
ꯑꯩꯗꯤ ꯅꯪ ꯅꯣꯏ ꯏꯌꯥꯝꯕꯗꯣ ꯂꯥꯛꯑꯝꯒꯗ꯭ꯔꯥ ꯍꯥꯏꯅ ꯈꯟꯕꯀꯣ
ꯑꯗꯨ ꯑꯗꯨ ꯃꯥꯂꯦꯕ ꯉꯁꯤ ꯆꯥꯛ ꯆꯥꯕꯗꯣ ꯈꯔ ꯉꯜꯂꯦꯕ ꯍꯣꯔꯦꯜ ꯑꯃꯨꯛ ꯀꯣꯜ ꯇꯧꯁꯤ ꯃꯥꯕꯨ ꯍꯝ
ꯉꯔꯥꯡ ꯏꯕꯅꯤꯅ ꯋꯥꯅꯤꯅ ꯅꯪ ꯑꯌꯥꯝꯕꯅ ꯃꯁꯤꯡ ꯊꯥꯅꯤꯡꯉꯥꯏ ꯑꯩꯈꯣꯏ ꯈꯅꯒ ꯂꯩꯅ ꯍꯥꯏꯕ ꯍꯩꯔꯤꯕꯗꯣ
ꯎꯝ
ꯑꯗꯨꯒꯤ ꯀꯥꯢꯅ ꯆꯠꯈ꯭ꯔꯤꯕꯥ ꯆꯠꯈ꯭ꯔꯥꯕ ꯍꯥꯢꯅ ꯈꯟꯅ
ꯢꯍꯥ ꯍꯥ ꯍꯥꯥ ꯍꯥ ꯍꯥ ꯈꯪꯗꯦ ꯍꯥ ꯍꯥ ꯍꯥ ꯍꯥ ꯍꯥ ꯉꯜꯂꯦ ꯑꯗꯨ ꯀꯥꯏꯗ ꯆꯠꯄꯅꯣ ꯈꯪꯁꯨ ꯈꯪꯗꯦ
ꯃꯥꯂꯦꯕ ꯏꯟꯁꯥꯡ ꯐꯖꯕ ꯏꯁꯥꯡ ꯑꯍꯥꯎ ꯑꯍꯥꯎꯕ ꯊꯣꯡꯕꯒꯤꯔ ꯑꯗꯨ ꯑꯍꯥ ꯍꯥ ꯅꯍꯥꯟꯗꯤ ꯑꯁ ꯁꯥ ꯑꯍꯥꯎꯕ ꯌꯥꯝ ꯆꯥꯅꯤꯡꯉꯦ ꯍꯥꯏꯔ ꯂꯩ ꯅꯠꯇ꯭ꯔꯣ ꯍꯥ ꯍꯥ ꯍꯥ ꯍꯥ ꯑꯦ ꯈꯨꯟꯗ ꯂꯩꯕ ꯅꯨꯄꯤ ꯑꯗꯨ ꯅꯨꯄꯤ ꯃꯄꯥ ꯂꯩꯈꯤꯄꯜꯑꯦ ꯑꯗꯣ ꯑꯗꯨ ꯋꯥꯟꯗꯣ
ꯎꯝ
ꯉꯥꯁꯤꯒꯤꯗꯤ ꯄꯥꯎ ꯐꯥꯎꯅꯗ꯭ꯔꯣ
ꯍꯨꯔꯦꯟ ꯑꯃꯨꯛ ꯇꯧꯁꯦ ꯀꯔꯤ ꯆꯥꯎꯔ ꯂꯩꯕ꯭ꯔꯥ ꯉꯁꯤ ꯁꯟꯗꯦ ꯑꯣꯏꯕꯒꯤ ꯁꯟꯗꯦ ꯁꯟꯗꯦ ꯃꯣꯏꯗꯣ ꯁꯟꯗꯦꯗ ꯑꯁꯤ ꯀꯩꯅꯣ ꯏꯃꯥꯁꯤꯡ
ꯆꯟꯗꯦ ꯑꯣꯏꯕꯩ ꯈꯔ ꯀꯩꯅꯣ ꯊꯥꯕꯛ ꯌꯥꯝꯔꯝꯃꯅꯤ ꯃꯥ
ꯅꯣꯡꯗꯤ ꯃꯝꯃꯦ ꯍꯥꯏꯗꯤ ꯍꯥꯏꯕꯅꯦ ꯃꯣꯏ ꯈꯨꯟꯗ
ꯎꯔꯝꯒꯅꯤ ꯑꯗꯨꯗꯤ
ꯈꯪꯗꯦ ꯀꯔꯤ ꯇꯧꯔꯥ ꯂꯩꯕ꯭ꯔꯥ ꯉꯥꯁꯤꯗꯤ ꯀꯣ ꯃꯁꯨ ꯇꯧꯔꯛꯇꯦꯕ
ꯊꯕꯛ ꯈꯥꯔ ꯂꯩꯕꯒꯤꯔ ꯍꯪꯡꯉꯦ
ꯑꯦ ꯈꯩꯔꯣꯟ ꯀꯥꯎ
ꯆꯥꯛ ꯂꯥꯝꯈ꯭ꯔꯦ ꯑꯩꯗꯤ ꯑꯁ ꯉꯥꯁꯤꯁꯦ ꯆꯥꯛ ꯈꯥꯔ ꯊꯨꯅ ꯂꯥꯝꯃꯦꯍꯦ
ꯉꯥꯔꯥꯡ ꯋꯥꯢ ꯐꯖꯅꯥ ꯆꯥꯗꯕꯒꯤ ꯑꯣꯢꯔꯝꯅꯤꯌꯦ
ꯗꯨꯒꯤꯔ ꯈꯪꯡꯗꯦ
ꯑꯥꯗ ꯆꯥꯕ ꯂꯛꯑꯣꯍꯦ ꯆꯥꯅꯤꯡꯔꯗꯤ
ꯆꯥꯛ ꯄꯨꯔꯥ ꯂꯥꯛꯀꯦ ꯑꯩ ꯃꯣꯏꯕꯨ ꯉꯥꯏꯔꯗꯤ ꯎꯝ ꯉꯝꯃꯨꯗꯧ ꯃꯥꯟꯗ꯭ꯔꯦ
ꯉꯥꯢꯕ ꯉꯝ ꯅꯪ ꯈꯥꯔ ꯀꯪꯡꯉꯤ ꯍꯥꯢ ꯑꯍꯥ ꯍꯥ
ꯍꯝ ꯍꯝ ꯍꯝ ꯍꯝ ꯑ ꯍꯝ ꯍꯝ
ꯃꯔꯣꯛ ꯁꯥꯍꯟꯁꯦ ꯀꯃꯥꯏꯅ ꯇꯧꯕꯤꯔ ꯑꯩ ꯃꯔꯣꯛ ꯑꯁ ꯑꯁꯥꯡꯕꯗꯣ ꯑꯗꯨꯝ ꯈꯛꯇꯗꯤ ꯊꯝꯕ
ꯎꯝ ꯅ ꯅ ꯄꯥꯝꯕꯒꯤ ꯏꯁꯇꯥꯥꯏꯜꯗ ꯑꯗꯨꯝ ꯇꯧꯕꯤꯌꯣ ꯑꯩ ꯂꯥꯛꯑꯒ ꯆꯪꯉꯦ
ꯐꯖꯅꯗꯤ ꯃꯦꯠꯄ ꯌꯥꯔꯔꯣꯏ ꯍꯥꯏꯕꯗꯤ ꯌꯦꯟꯁꯥꯡ ꯌꯥꯝꯗꯕꯅꯤꯅ ꯀꯣ
ꯎꯝ
ꯑꯗꯨ ꯉꯔꯥꯡ ꯉꯔꯥꯡꯗꯣ ꯃꯔꯣꯛ ꯀꯩꯅꯣ ꯐ꯭ꯔꯦꯁ ꯂꯧꯕ ꯅꯠꯇ꯭ꯔꯣ ꯉꯔꯥꯡ ꯅꯣꯏ ꯀꯩꯅꯣ ꯆꯥꯔꯗꯤ ꯑꯗꯨꯗ ꯂꯩꯔꯛꯎꯅꯤꯅ ꯂꯩꯔꯝꯅꯤꯅ
ꯌꯥꯗ꯭ꯔꯦ
ꯌꯦꯁ ꯕ꯭ꯔꯗꯔ ꯍꯥꯏ
ꯑꯃꯗꯣ ꯃꯊꯛꯇ ꯂꯩꯕꯗꯣ ꯏꯁꯩ ꯁꯛꯑꯒ ꯂꯩꯕ ꯅꯨꯄꯥꯕꯨ ꯂꯥꯛꯑꯒ ꯍꯤꯟꯖꯥꯡ ꯊꯣꯛꯈ꯭ꯔꯣ ꯍꯥꯏꯕꯤꯌꯣ ꯁꯨꯂꯥꯛ ꯂꯥꯛꯇꯔꯦ ꯃꯥꯁꯦ
ꯃ ꯌꯥꯎꯔꯒ ꯁꯥ ꯉꯝꯗ꯭ꯔꯦ
ꯆꯥꯛ ꯂꯥꯝꯈ꯭ꯔꯦ
ꯑ ꯔꯣ
ꯑꯁ ꯉꯔꯥꯡ ꯑꯩꯈꯣꯏꯅꯤ ꯀꯩꯅꯣ ꯁꯦꯀꯦꯟ ꯍꯦꯟ ꯌꯦꯡꯕꯗꯣ ꯑꯁꯤ ꯃꯈꯥꯗ ꯌꯦꯡꯕꯗꯨꯗꯤ ꯂꯣꯏꯔꯦꯍꯦ ꯑꯗꯨ ꯁꯦꯀꯦꯟ ꯍꯦꯟꯗꯤ ꯌꯥꯝꯗꯤ ꯌꯥꯝꯃꯦ ꯑꯗꯨꯕꯨ ꯐꯖꯕ ꯑꯃꯁꯨ ꯂꯩꯗꯕꯗꯣ
ꯗꯣꯅꯦ ꯂꯥꯛꯥꯎ ꯁ ꯃꯜꯦ ꯂꯥꯛꯑꯣ ꯁ ꯃꯥꯜꯦ ꯍꯥꯏ
ꯃꯣꯏꯒꯤ ꯀꯨꯂꯤꯇꯤꯗꯣ ꯐꯠꯇꯕ ꯃꯥꯜꯂꯦꯗ ꯊꯤꯕ ꯉꯇꯅꯦꯕ
ꯐꯔꯝꯒꯗꯕ ꯃꯥꯟꯕꯨ ꯃꯥꯟꯕ
ꯀꯩꯅꯣ ꯅꯍꯥꯟꯁꯨ ꯃꯂꯩꯗ ꯃꯣꯏꯅ ꯊꯝꯕꯗꯣ
ꯎꯝ
ꯑꯗꯨ ꯅꯨꯄꯤꯗꯣ ꯈꯔ ꯇꯥꯟꯕꯥꯟꯕꯩꯔꯣꯝꯅꯦ
ꯇꯟꯕꯁꯨ ꯌꯥꯎꯔꯝꯒꯅꯤ ꯍꯣꯏ ꯋꯥꯔꯤꯅꯤ ꯍꯥꯏꯒ ꯑꯁꯨꯃꯥꯏꯅ ꯁꯤꯗ ꯐꯖꯕ ꯌꯥꯎꯒꯦ ꯍꯥꯏꯕꯁꯨꯦ ꯀꯩ ꯍꯥꯏꯗꯣꯏꯔꯥ ꯃꯄꯨꯅꯤꯅꯀꯣ ꯃꯥꯅ ꯀꯩ ꯍꯥꯏꯗꯣꯏꯔ ꯑꯩꯈꯣꯏꯕꯨ ꯂꯧꯍꯟꯅꯤꯡꯕꯒꯤ
ꯎꯝ
ꯋꯥꯈꯜ ꯂꯩꯕ ꯃꯥꯜꯂꯦꯕ ꯑꯗꯨꯝ ꯌꯦꯡꯁꯤꯅꯨ ꯌꯦꯡꯗ꯭ꯔꯒ ꯑꯗꯨꯝ ꯃꯣꯏꯅ ꯂꯧꯅꯤꯡꯕ ꯂꯧ ꯀꯣ ꯍꯥꯏꯕꯒꯤ ꯄꯨꯔꯥ ꯐ꯭ꯔꯤꯗꯀꯣ ꯀꯩ ꯍꯥꯏꯗꯔꯛꯑꯒꯦ ꯀꯦꯌꯔ ꯇꯧꯋꯦꯕ ꯃꯥꯁꯦ
ꯎꯝ ꯊꯋꯥꯏ ꯌꯥꯎꯗꯕ ꯃꯥꯜꯂꯦ ꯍꯤ ꯍꯦ
ꯃꯥ ꯃꯄꯨ ꯑꯣꯏꯔꯝꯂꯣꯏ ꯑꯗꯨꯝ ꯆꯣꯡꯅ ꯁꯨꯝ ꯐꯝꯕ ꯃꯥꯜꯂꯦꯗ ꯑꯗꯨꯒꯤꯅꯦ ꯑꯩꯅ ꯎꯝ ꯄꯩꯁꯥ ꯄꯤꯕ ꯀꯥꯟꯗ ꯐꯣꯇꯣ ꯀꯥꯞꯀꯦ ꯖꯤ ꯄꯤ ꯑꯦꯗ ꯀꯥꯞꯄꯅꯦꯕ ꯑꯗꯨꯒꯤ ꯐꯣꯇꯣ ꯄꯨꯔꯛꯄꯤꯗꯣ ꯀꯥꯄꯦ ꯍꯥꯏ ꯃꯥ ꯊ ꯇꯣꯗ ꯂꯣꯠꯈꯤꯕꯅꯦ ꯃ ꯑꯗꯨꯒꯤ ꯑꯩꯅ ꯑꯗꯨꯃꯥꯏꯅ ꯆꯥꯎꯔꯥꯛꯔꯗꯤ ꯄꯥꯔꯥꯛꯑꯣ ꯍꯥ ꯍꯥ ꯍꯥ ꯍꯥ ꯑꯩꯁꯨ ꯂꯣꯏꯒꯦ ꯇꯧꯔꯦ ꯌꯦꯟꯁꯥꯡꯁꯦ ꯌꯧꯔꯦ
ꯃꯣꯏ ꯑꯅꯤꯕꯨ ꯉꯥꯏꯔꯗꯤ ꯁꯤꯔꯅꯤ ꯑꯩ
ꯉꯥꯏꯔꯅꯨ ꯃꯣꯏ ꯑꯅꯤꯗꯣ ꯆꯒꯦꯔ ꯆꯔꯣꯏꯒꯦꯔ ꯃꯣꯏ ꯁꯤ ꯁꯝꯄꯥ ꯁꯤꯡ ꯁꯦ,,,,,, ꯑꯩꯁꯦ ꯅꯪꯒꯤ ꯋꯥꯅꯤ ꯇꯧꯔꯝꯃꯅꯦ ꯍꯥꯥ ꯍꯥ
ꯑꯗꯨ ꯑꯩ ꯂꯥꯛꯀꯦ ꯍꯧꯖꯤꯛꯀꯣ ꯀꯩꯅꯣ ꯇꯧꯔꯈꯤꯒꯦ ꯎꯝ ꯊꯝꯃꯦ
ꯎꯝ ꯎꯝ